ꯇꯕ꯭ꯔꯣ
ꯇꯥꯏꯌꯦ ꯇꯥꯏꯌꯦ
ꯅꯣ ꯀꯩꯅꯣ ꯁꯠ ꯁꯠ ꯇꯧꯔꯣ ꯍꯥꯏꯗꯤ ꯀꯩꯅꯣ
ꯌꯥꯝ ꯂꯥꯡꯉꯤꯅ
ꯌꯥꯝ ꯌꯥꯝ ꯍꯩꯄꯥ ꯁꯥꯏꯅ
ꯌꯥꯝ ꯂꯥꯡꯉꯦꯕ ꯅꯪ
ꯀꯔꯤ ꯂꯥꯡꯉꯤ ꯍꯥꯏꯗꯤ ꯀꯩꯅꯣ ꯀꯩꯇꯧꯕꯤꯔꯒꯦ
ꯀꯩꯗꯧꯔꯒ ꯂꯩꯕ꯭ꯔꯣ ꯌꯥꯔꯔꯣꯏ ꯅꯣꯏꯒꯤꯗꯣ
ꯌꯥꯔꯦ ꯀꯩꯁꯨ ꯇꯧꯗꯦ
ꯍꯨꯝ ꯍꯨ ꯆꯥꯛꯆꯥꯔꯕꯥ
ꯆꯥꯔꯦ ꯆꯥꯔꯦ
ꯐꯩ ꯃꯊꯦꯜ ꯆꯥꯔꯒꯦ ꯀꯅꯥꯅ ꯊꯣꯡꯉꯤꯅꯣ ꯍꯥꯎꯕ꯭ꯔꯣ
ꯎꯝ ꯍꯥꯎꯋꯦ ꯑꯩꯅ ꯑꯩꯅ ꯊꯣꯡꯕ ꯑꯩꯅ ꯆꯥꯕ ꯑꯩꯅ ꯍꯥꯎꯕ
ꯑꯁ ꯑꯩꯅ ꯍꯥꯎꯕ ꯀꯥꯏ
ꯄꯦꯜꯂꯕꯣ
ꯑꯁ ꯑꯁ
ꯀꯔꯤꯅꯣ ꯁꯠ ꯁꯠ ꯇꯧ ꯁꯠ ꯁꯠ ꯇꯧꯔꯛꯑꯣ ꯒꯥꯏꯅ
ꯑꯗꯨ ꯁꯠ ꯁꯠ ꯇꯧꯔꯛꯑꯣ ꯍꯥꯏꯕꯗꯣ ꯅꯪ ꯀꯌꯥꯝ ꯀꯥꯏꯔꯒꯦ
ꯉꯥꯏꯕ ꯉꯝꯗ꯭ꯔꯕꯣ ꯍꯥꯏꯕ
ꯉꯝꯗ꯭ꯔꯦ
ꯑꯁ ꯌꯥꯝ ꯃꯤꯁ ꯇꯧꯔꯕꯣ
ꯑꯁ ꯇꯧꯔꯦ ꯃꯤꯁ ꯌꯥꯝ ꯇꯧꯔꯦ
ꯑꯁ ꯑꯥ
ꯀꯩꯗꯧꯔꯤꯅꯣ ꯍꯥ ꯀꯩꯗꯧꯔꯤꯅꯣꯕ ꯀꯥꯏꯗ ꯀꯥꯏꯗꯅꯣ ꯅꯌꯨꯝꯗ ꯅꯠꯇ꯭ꯔꯣ
ꯌꯨꯝꯗꯅꯤ ꯃꯄꯥꯟꯗ ꯂꯩꯌꯦ
ꯃꯄꯥꯟꯗ ꯂꯩꯇ꯭ꯔꯤ ꯀꯃꯥꯏ ꯀꯥꯏꯗ ꯂꯩꯒꯦꯔꯣ ꯅꯪꯉꯣꯟ ꯗ ꯀꯣꯏꯔꯣ ꯍꯥꯏꯔꯤꯔꯣ
ꯍꯣꯏ ꯀꯣꯏꯔꯛꯎꯅ ꯅꯪ ꯀꯨꯏꯔꯛꯀꯦ ꯉꯔꯥꯡ ꯕꯤ ꯀꯣꯏꯔꯛꯀꯦ ꯀꯣꯏꯔꯛꯀꯦ ꯀꯩ ꯍꯥꯏꯔꯒ ꯏꯁ
ꯅꯠꯇꯦ ꯅꯠꯇꯦ ꯅꯠꯇꯦ ꯅꯠꯇꯦ ꯅꯠꯇꯦ ꯅꯠ ꯉꯥꯏꯀꯣ ꯉꯥꯏꯀꯣ ꯉꯥꯢ ꯈꯣꯡ ꯉꯥꯏꯈꯣꯍꯦ ꯍꯧꯖꯤꯛ ꯍꯧꯖꯤꯛ ꯂꯥꯛꯑꯗꯤ ꯅꯪ ꯊꯣꯛꯄ ꯉꯝꯒꯤꯔꯣ ꯍꯥꯏꯕ
ꯀꯔꯤ ꯍꯥꯏꯕ
ꯍꯧꯖꯤꯛ ꯍꯧꯖꯤꯛ ꯂꯥꯛꯈ꯭ꯔꯗꯤ ꯅꯪ ꯊꯣꯛꯄ ꯉꯝꯒꯦꯔꯣ ꯍꯥꯏꯕ
ꯎ ꯀꯔꯤꯒꯤ ꯉꯝꯃꯣꯏꯗꯕ ꯒꯦꯠ ꯍꯥꯡꯕꯤꯒꯦꯅꯦ ꯂꯥꯛꯑꯣꯅꯦ
ꯔꯦ ꯌꯥꯔꯦ ꯁꯛꯇ ꯗꯨꯒ
ꯂꯥꯛꯑꯣ
ꯐꯥꯒꯤ ꯅꯠꯇꯦꯀꯣ ꯑꯁꯦꯡꯕꯅꯦ
ꯑꯁꯦꯡꯕꯅꯦ ꯂꯥꯛꯑꯣꯅ
ꯂꯥꯛꯑꯒ ꯅꯪ ꯊꯣꯛꯔꯛꯑꯒ ꯀꯥꯏ ꯆꯠꯇꯣꯏꯕ
ꯑꯦ ꯈ ꯀꯥꯏ ꯆꯠꯂꯨꯏ ꯀꯥꯏ ꯀꯥꯏ ꯆꯠꯇꯣꯢꯕ
ꯍꯥ ꯑꯗꯨꯅꯤ ꯑꯩ ꯂꯥꯛꯑꯒ ꯅꯪ ꯌꯨꯝꯗ ꯆꯪꯉꯣ ꯍꯥꯏꯔꯤꯔꯣ
ꯌꯨꯝꯗ ꯆꯪꯉꯨꯅ ꯅꯪ ꯀꯗꯥꯏ ꯆꯠꯀꯦ ꯍꯥꯏꯔꯣ ꯌꯨꯝꯗ ꯂꯥꯛꯇꯒ
ꯌꯥꯔꯦ ꯑꯗꯨꯗ ꯑꯩ ꯀꯃꯥꯏ ꯍꯧꯖꯤꯛ ꯍꯧꯖꯤꯛ ꯂꯥꯛꯔꯒ ꯀꯃꯥꯏꯅ ꯆꯪꯗꯣꯏꯅꯣ ꯑꯗꯨꯗ ꯏꯀꯥꯏꯍꯦ
ꯍꯦꯛ ꯑꯦꯁ ꯅꯪ ꯅꯪꯁꯦ ꯑꯩꯉꯣꯟꯗ ꯏꯀꯥꯏꯕ꯭ꯔꯣ
ꯑꯗꯨꯅꯤ ꯑꯩ ꯂꯥꯛꯑꯒ ꯏꯆꯦꯈꯣꯏ ꯏꯅꯦꯈꯣꯏ ꯌꯥꯝ ꯂꯩꯌꯦꯅ ꯑꯗꯨꯗ ꯑꯩ ꯀꯃꯥꯏꯅ ꯀꯃꯥꯢ ꯆꯪꯗꯣꯢꯅꯣ ꯖꯤꯛ ꯌꯥ ꯅꯪꯁꯨ ꯅꯥꯀꯣꯛꯇꯣ ꯈꯔ ꯈꯟꯅꯣ ꯅꯪꯒꯤ ꯅꯥꯀꯣꯛꯇꯣ
ꯑꯦ ꯏꯆꯦ ꯏꯅꯦꯈꯣꯏ ꯂꯩꯔꯒ ꯀꯔꯤ ꯇꯧꯔꯒꯦ ꯀꯔꯤ ꯀꯥꯢꯔꯒꯦ ꯑꯗꯨ ꯀꯌꯥ ꯀꯔꯤ ꯀꯩ ꯀꯩ ꯀꯩ ꯄꯥꯈꯠꯅꯤꯡꯉꯥꯏ ꯀꯔꯤ ꯏꯀꯥꯏꯅꯤꯡꯉꯥꯢ ꯂꯩꯒꯦꯕ
ꯀꯔꯤ ꯀꯔꯤ ꯏꯀꯥꯏꯅꯤꯡꯉꯥꯏ ꯌꯥꯔꯦꯀꯣ ꯅꯪ ꯑꯁ ꯅꯪ ꯍꯣꯏꯗ ꯈꯪꯔꯣꯢꯗ
ꯈꯪꯉꯣꯏ ꯀꯩ ꯈꯪꯂꯣꯏꯗꯕ ꯀꯔꯤ
ꯂꯣꯏꯔꯦ ꯑꯉꯥꯡ ꯑꯣꯏꯔꯤ ꯑꯉꯥꯡ ꯑꯣꯏꯔꯤ ꯅꯣꯏ ꯅꯣꯏ ꯑꯉꯥꯡ ꯑꯣꯏꯔꯤ ꯌꯥꯔꯦ ꯇꯣꯛꯑꯁꯤ ꯇꯜꯂꯦ
ꯇꯠꯂꯦ ꯇꯠꯂꯦ
ꯇꯨꯝꯅꯤꯡꯗ꯭ꯔꯤꯗ
ꯆꯠꯂꯤ ꯑꯩꯉꯣꯟꯗ ꯍꯥꯏꯕ꯭ꯔꯣ
ꯅꯪꯉꯣꯟꯗ ꯍꯥꯏꯗ꯭ꯔꯗꯤ ꯅꯪꯉꯣꯟꯗ ꯅꯠꯇ꯭ꯔꯣ ꯐꯣꯟ ꯇꯧꯔꯤꯖꯦ
ꯈꯪꯗꯦꯅ ꯑꯩ ꯃꯤ ꯑꯇꯣꯞꯄꯗ ꯋꯥꯔꯤ ꯁꯥꯕ꯭ꯔ ꯈꯟꯂꯤꯕ
ꯑꯁ ꯌꯥꯔꯦ ꯌꯥꯔꯦꯀꯣ ꯃꯤ ꯑꯇꯣꯞꯄꯗ ꯀꯃꯥꯏ ꯋꯥꯔꯤ ꯁꯥ ꯀ꯭ꯔꯣ ꯅꯪꯉꯣꯟꯗ ꯐꯣꯟ ꯇꯧꯔꯒ ꯑꯁ
ꯍꯦ ꯐꯔꯦꯅꯦ ꯋꯥꯛꯀꯤꯡ ꯆꯗ꯭ꯔꯣ ꯉꯁꯤꯗꯤ
ꯍꯨꯝ
ꯋꯥꯀꯤꯡ ꯆꯠꯇ꯭ꯔꯣ ꯋꯥꯀꯤꯡ ꯋꯥꯀꯤꯡ ꯑꯁ ꯉꯔꯥꯡꯗꯤ ꯄꯨꯡ ꯇꯔꯥꯃꯊꯣꯏ ꯇꯥꯀꯥꯟꯗ ꯋꯥꯀꯤꯡ ꯆꯠꯂꯤꯒ ꯀꯩꯇꯧꯔꯤꯗ ꯇꯧꯔꯤꯒꯦ ꯀꯔꯤ ꯍꯧꯖꯤꯛ
ꯆꯠꯇꯦ ꯆꯠꯇꯦ ꯆꯠꯇꯦ ꯏ ꯇꯜꯂꯦ ꯏꯊꯟꯅꯤꯉꯥꯏ
ꯆꯠꯂꯨ ꯌꯥꯗ꯭ꯔꯣ
ꯆꯠꯅꯤꯡꯗꯦ ꯅꯪ ꯂꯩꯇꯦꯅ ꯑꯗꯨꯒꯤ ꯆꯠꯅꯤꯡꯗꯦ
ꯂꯥꯛꯑꯣ ꯋꯥꯛꯀꯤꯡ ꯂꯥꯛꯑꯣ ꯀꯣ ꯋꯥꯀꯤꯡ ꯆꯠꯅꯕ ꯂꯥꯛꯑꯣ ꯁꯤ ꯀꯩꯅꯣꯗ
ꯀꯥꯏꯗ ꯏꯁꯇꯦꯗꯤꯌꯝꯗ
ꯍꯣꯏ ꯈꯪꯗꯦ ꯏꯁꯇꯦꯗꯤꯌꯝꯗꯁꯨ ꯌꯥꯏ
ꯌꯥꯔꯦ ꯌꯥꯝ ꯍꯩꯄꯥ ꯁꯥꯅꯨ
ꯀꯔꯤꯔꯣ
ꯂꯥꯛꯑꯒꯗꯤ ꯏꯀꯥꯏꯔꯒ ꯏꯀꯥꯏꯔꯦꯒ ꯀꯩ ꯀꯩ ꯇꯧꯕꯗꯣ ꯌꯥꯔꯦ
ꯑꯩ ꯀꯃꯥꯏ ꯏꯀꯥꯏꯗꯣꯢꯕ ꯅꯪꯉꯣꯟꯗ
ꯎꯝ ꯈꯪꯗꯦ
ꯏꯀꯥꯏ ꯑꯩ ꯏꯀꯥꯏꯗꯦꯀꯣ ꯅꯪ ꯏꯀꯥꯏꯅꯤꯉꯩ ꯂꯩꯇꯦ
ꯀꯩꯇꯧꯔꯤꯅꯣ ꯍꯧꯖꯤꯛꯇꯤ
ꯑꯩ ꯃꯄꯥꯟꯗꯅꯦ ꯃꯄꯥꯟꯗ ꯂꯦꯞꯂꯒ ꯂꯩꯕꯅꯦ
ꯑꯣ ꯑꯩ ꯃꯄꯥꯟꯗ ꯀꯨꯏꯅ ꯂꯦꯞꯀꯅꯨ ꯀꯤꯗ꯭ꯔꯣ
ꯀꯅꯥꯕꯣ
ꯑꯦ ꯅꯨꯄꯥ ꯈꯣꯏ ꯂꯥꯛꯑꯒ ꯅꯪꯕꯨ ꯄꯨꯔꯗꯤ
ꯑꯁ ꯃꯅꯨꯡꯗ ꯒꯦꯠ ꯂꯣꯜꯂꯤꯍꯦ ꯀꯔꯤꯔ ꯃꯅꯨꯡꯗꯅꯤ
ꯑꯣ ꯑꯗꯨ ꯑꯗꯨ ꯑꯣꯏꯔꯁꯨ ꯀꯤꯗ꯭ꯔꯣ ꯍꯥꯏꯕ
ꯀꯤꯗꯦ ꯀꯤꯗꯦ ꯑꯩ ꯀꯅꯥ ꯀꯤꯗꯣꯢꯅꯣ ꯑꯩ ꯌꯥꯝ
ꯌꯥꯝ ꯀꯩ ꯅꯠꯇꯦ ꯅꯪ ꯌꯥꯝ ꯀꯩ ꯀꯩ
ꯌꯥꯝ ꯈꯪꯗꯦ
ꯑꯁ ꯈꯨꯅꯣꯛꯇꯣ ꯇꯜꯂꯦꯀꯣ ꯋꯤꯁꯦꯜ ꯈꯣꯡꯕ ꯃꯥꯂꯦ
ꯅꯠꯇꯦ ꯅꯪꯅꯦ ꯅꯪ ꯅꯪꯒꯤ ꯎꯝ ꯎꯝ ꯅꯈꯣꯟꯗꯣ ꯇꯥꯔꯒ ꯀꯩꯅꯣ
ꯀꯔꯤ ꯀꯔꯤ ꯑꯩ ꯈꯣꯟ ꯇꯥꯔꯒꯦ ꯀꯔꯤ ꯀꯔꯤ
ꯑꯥ ꯈꯪꯗꯦ ꯈꯪꯗꯦ ꯀꯥꯥꯡ ꯌꯥꯝ ꯂꯩ ꯍꯥꯏꯕ ꯅꯪ ꯅꯈꯣꯟꯗꯣ
ꯑꯣ ꯑꯩ ꯈꯣꯟꯁꯦ ꯀꯥꯡ ꯌꯥꯝꯃꯦ ꯍꯥꯏꯕ
ꯅꯪꯒꯤ ꯈꯣꯟꯗꯣ ꯀꯥꯡ ꯌꯥꯝꯃꯦ ꯍꯥꯢꯕ
ꯇꯜꯂꯦꯗ ꯅꯪꯒꯤ ꯑꯩꯌꯦ
ꯐꯔꯦ ꯐꯔꯦ ꯑꯩ ꯑꯩ ꯂꯥ ꯑꯩ ꯐꯔꯦ ꯐꯔꯦ ꯐꯔꯦ ꯐꯔꯦ ꯑꯩ ꯂꯥꯛꯑꯒꯦ ꯍꯧꯖꯤꯛ
ꯑꯥ
ꯅꯪ ꯅꯪ ꯊꯣꯛꯀꯦ ꯍꯥꯏꯕ ꯅꯠꯇ꯭ꯔꯣ
ꯎꯝ
ꯎꯝ ꯅꯣꯏ ꯁꯤ ꯅꯝꯗꯨꯗꯨ ꯑꯥ ꯅꯣꯏꯒꯤ ꯈꯨꯟꯒꯤ ꯒꯦꯠꯇ ꯉꯥꯏꯒꯦ ꯅꯪ ꯊꯣꯛꯑꯣ ꯑꯗꯨꯗꯤ
ꯒꯦꯠ ꯇ
ꯍꯣꯏ
ꯑꯩꯈꯣꯏꯗ ꯆꯪꯉꯛꯑꯣ ꯍꯥꯏꯔꯒ ꯀꯔꯤ ꯒꯦꯠꯇꯔꯣ
ꯅꯣꯏꯗ ꯆꯪꯕ ꯌꯥꯗꯦ ꯀꯩꯅꯣ
ꯒꯦꯠꯇ ꯑꯩ ꯀꯃꯥꯢ ꯂꯥꯛ
ꯑꯗꯨꯗꯤ ꯑꯩ ꯑꯗꯨꯗ ꯆꯪꯉꯒ ꯀꯩ ꯇꯧꯗꯣꯏꯕ
ꯈꯪꯗꯦꯗꯣ
ꯑꯗꯨꯗꯤ ꯀꯔꯤ ꯇꯠ
ꯍꯥ
ꯂꯥꯛꯅꯤꯡꯉꯦ ꯑꯗꯨꯗꯤ ꯑꯗꯨꯗ
ꯀꯩ ꯍꯥꯏꯕ ꯍꯌꯦꯡ ꯂꯥꯛꯑꯣ ꯍꯌꯦꯡ ꯂꯥꯛꯑꯣ
ꯍꯥ
ꯑꯌꯦꯡ ꯂꯥꯛꯑꯣ ꯍꯌꯦꯡꯗꯣ ꯂꯥꯛꯑꯣ ꯅꯪ ꯊꯕꯛ ꯂꯩꯕ꯭ꯔꯥ ꯍꯌꯦꯡ
ꯂꯩꯇꯦꯗ
ꯑꯩ ꯊꯕꯛ ꯑꯃ ꯆꯠꯇꯧꯕ ꯂꯩꯅꯦ
ꯀꯥꯏꯗꯥ
ꯕꯖꯥꯔꯗ
ꯑꯗꯨ ꯆꯠꯂꯁꯤꯅ ꯏꯕꯥꯅꯤ
ꯆꯠꯂꯁꯤ ꯂꯥꯛꯑꯣ
ꯑꯣ ꯑꯗꯨꯅꯦ ꯌꯥꯏ ꯌꯥꯏ ꯑꯗꯨ ꯑꯗꯨꯒꯨꯝꯕ ꯍꯥꯏꯔꯗꯤ ꯌꯥꯏ ꯆꯠꯁꯤ ꯆꯠꯁꯤ ꯍꯥꯏꯗꯤ ꯌꯥꯔꯦ ꯑꯗꯨꯗꯤ ꯅꯪ ꯆꯠꯂꯣ ꯅꯊꯟꯗ ꯀꯔꯤꯅꯨꯕ ꯇꯥꯅꯤꯡꯗꯦ
ꯀꯩꯅꯣ ꯅꯇꯩ ꯌꯦꯡꯅꯤꯡꯗ꯭ꯔꯣ ꯅꯪ
ꯌꯥꯔꯦ ꯌꯦꯡꯅꯤꯡꯗꯦ ꯍꯩꯄꯥꯗꯤ
ꯌꯦꯡꯅꯤꯡꯉꯤꯗꯣ ꯈꯪꯉꯦ
ꯑꯥ ꯐꯥꯒꯤ ꯇꯧꯕꯅꯤꯗ ꯅꯪ ꯀꯩ ꯊꯕꯛ ꯂꯩꯕ ꯍꯌꯦꯡ
ꯑꯁ ꯆꯠꯂꯣꯏꯗ ꯊꯕꯛ ꯂꯩꯇꯦ ꯆꯠꯊꯣꯛꯅꯤꯡ ꯆꯠꯊꯣꯛꯄ ꯐꯔꯛ ꯌꯥꯝ ꯇꯥꯏꯌꯦꯕ
ꯀꯔꯤꯅꯣ ꯍꯥꯏꯕꯗꯣ ꯆꯠꯅꯤꯡꯗꯦ ꯍꯥꯏꯕ꯭ꯔꯣ
ꯆꯠꯇꯤ ꯆꯠꯅꯤꯡꯕ ꯑꯗꯣ ꯆꯠꯊꯣꯛꯄꯗꯣ ꯐꯔꯛ ꯇꯥꯏꯕ ꯈꯪꯕ꯭ꯔꯣ
ꯎꯝ ꯈꯪꯉꯦ ꯈꯪꯉꯦ
ꯑꯗꯨꯒꯤ ꯆꯠꯄꯗꯣ ꯅꯨꯡꯉꯥꯏꯗꯧ ꯃꯥꯟꯗꯕ
ꯑꯣ ꯅꯨꯡꯉꯥꯏꯇꯦ ꯅꯨꯡꯉꯥꯏꯇꯧ ꯃꯥꯟꯗꯕ
ꯍꯥ ꯍꯥ
ꯐꯔꯦ ꯐꯔꯦ ꯅꯨꯡꯉꯥꯏꯇ꯭ꯔꯗꯤ ꯐꯔꯦ
ꯅꯪꯗꯤ ꯆꯠꯂꯣꯏꯗ꯭ꯔꯣ ꯊꯕꯛ ꯂꯩꯇ꯭ꯔꯣ ꯍꯌꯦꯡ
ꯎꯝ ꯂꯩꯇꯦ ꯀꯔꯤ ꯊꯕꯛꯅꯣ
ꯁꯤꯗ ꯃꯊꯥ ꯁꯥꯔꯦꯀꯥꯟꯁꯤꯗ ꯍꯧꯖꯤꯛ
ꯀꯩ ꯃꯊꯥ
ꯈꯪꯗꯦ ꯌꯨꯝ ꯀꯥꯁꯤꯔꯣ ꯁꯤꯗ ꯊꯕꯛ ꯊꯤꯁꯤꯔꯣ ꯑꯁ ꯈꯪꯗꯦꯗ ꯃꯊꯥ ꯌꯥꯝ ꯁꯥꯏꯌꯦ
ꯅꯪ ꯌꯨꯝꯗꯨꯁꯨ ꯊꯕꯛ ꯂꯩꯕ ꯅꯠꯇ꯭ꯔꯣ ꯅꯣꯏ ꯁ꯭ꯀꯨꯜ ꯂꯩꯕ ꯅꯠꯇ꯭ꯔꯣ ꯁ꯭ꯀꯨꯜ ꯆꯠꯂꯤꯕ ꯅꯠꯇ꯭ꯔꯣ
ꯁ꯭ꯀꯨꯜ ꯀꯩꯅꯣ ꯇꯧꯗꯦꯅ ꯁ꯭ꯀꯨꯜ ꯍꯧꯗꯦꯅ
ꯑꯗꯣ ꯀꯩꯗꯧꯉꯩ ꯍꯥꯎꯗꯣꯏꯅꯣ
꯭ꯒ꯭ꯌꯥꯟ ꯇꯕ꯭ꯔꯣ ꯑꯩꯅ ꯍꯥꯔꯤꯁꯦ
ꯑꯣ
ꯏꯔꯥꯡꯗꯣ ꯏꯔꯥꯡ ꯏꯔꯥꯡ ꯃꯇꯥꯡꯗꯣ ꯁ꯭ꯀꯨꯜ ꯀꯩꯅꯣ ꯔꯤꯑꯣꯄꯦꯟ ꯇꯧꯗꯦ ꯍꯥꯏꯕ
ꯑꯗꯨ ꯃꯇꯝ ꯈꯪꯗ꯭ꯔꯤꯕ ꯅꯠꯇ꯭ꯔꯣ
ꯑꯗꯨꯅꯤ
ꯑꯗꯨꯅꯤ ꯆꯠꯅꯤꯡꯉꯥꯏꯁꯨ ꯐꯔꯛ ꯇꯥꯏ ꯁꯤꯗ ꯂꯩꯅꯤꯡꯉꯥꯏꯁꯨ ꯐꯔꯛ ꯇꯥꯏ
ꯎꯝ
ꯈꯪꯗꯦꯗ
ꯇꯜꯂꯦꯗ ꯄꯨꯟꯁꯤꯁꯦ
ꯅꯣꯏꯗꯤ ꯐꯩꯅꯦ ꯑꯩꯗꯤ ꯁꯤꯗ ꯀꯔꯤꯝꯇ ꯇꯧꯗꯕꯤꯗ ꯂꯩꯔꯤꯁꯦ
ꯀꯔꯤ
ꯍꯥꯏꯗꯦ ꯍꯥꯏꯗꯦ ꯇꯨꯝꯅꯤꯡꯉꯦ
ꯍꯩ ꯄꯥꯗꯤ
ꯑꯩ ꯃꯤꯠ ꯌꯥꯗꯦ ꯎꯏꯒꯦ ꯇꯧꯋꯦ ꯅꯣꯏ ꯋꯥꯔꯤ ꯁꯥꯔꯒ
ꯇꯨꯝꯃꯣ ꯇꯨꯝꯃꯣ ꯇꯨꯝꯃꯣ ꯊꯦꯡꯉꯦ ꯊꯦꯡꯉꯦ ꯑꯉꯥꯡꯅ
ꯏꯁ ꯐꯖꯅ ꯇꯨꯝꯃꯣ ꯊꯦꯡꯉꯦ ꯍꯥꯏ ꯅꯪ ꯅꯪꯗꯤ ꯍꯧꯖꯤꯛ ꯀꯣꯜ ꯇꯧꯕ ꯂꯣꯏꯔ ꯅꯪ ꯅꯨꯄꯤꯒ ꯋꯥꯔꯤ ꯁꯥꯗꯧ ꯃꯥꯂꯤꯅꯦ
ꯍꯣꯏ ꯁꯥꯗ꯭ꯔꯗꯤ ꯀꯩꯅꯣ ꯅꯨꯄꯤ ꯌꯥꯝꯃꯦ ꯅꯝꯕꯔ ꯇꯨ ꯅꯝꯕꯔ ꯊ꯭ꯔꯤ ꯂꯩꯌꯦ ꯑꯃꯨꯛꯒ
ꯑꯗꯨꯗꯤ ꯍꯧꯖꯤꯛꯁꯦ ꯅꯪ ꯇꯧꯒꯗꯕꯁꯦ ꯅꯝꯕꯔ ꯀꯌꯥ ꯇꯧꯒꯦ ꯍꯥꯏꯕꯅꯣ ꯋꯥꯟꯔꯣ
ꯑꯣ ꯎꯝ ꯈꯪꯗꯦ ꯂꯣꯇ꯭ꯔꯤ ꯂꯣꯇ꯭ꯔꯤ ꯌꯦꯡꯈꯤꯒꯦ